ꯑꯐ
ꯇꯥꯕ꯭ꯔꯣ
ꯇꯥꯏꯌꯦ
ꯀꯩꯗꯧꯔꯤꯅꯣ
ꯀꯗ ꯐꯝꯃꯝꯕꯅꯦ ꯁꯣꯝꯗꯤ
ꯇꯨꯃꯝ ꯃꯅꯦ
ꯎꯝ
ꯆꯛ ꯆꯥꯔꯕꫭ
ꯆꯥꯗ꯭ꯔꯤꯌꯦ
ꯀꯩꯒꯤꯅꯣ
ꯀꯩꯝ ꯇꯧꯗꯦꯗꯥ ꯉꯜꯂꯤ ꯀꯩꯅꯣ
ꯑꯦꯟꯗ꯭ꯔꯤꯠ
ꯅꯪꯗꯤ ꯆꯥꯔꯕꯣ
ꯀꯔꯤ ꯃꯊꯥꯜꯅꯣ
ꯎꯝ ꯁꯣꯏꯕꯨꯡ ꯁꯣꯏꯕꯨꯝ ꯈꯪꯕ꯭ꯔꯣ
ꯑꯁ ꯅꯪꯁꯨ ꯋꯥ ꯉꯥꯡꯉꯣꯕ
ꯑꯁ ꯑꯁ ꯀꯩ ꯋꯥ ꯉꯥꯡꯕꯤ ꯌꫭꯒꯦ
ꯈꯪꯗꯦ ꯅꯪꯁꯨ ꯈꯔ ꯉꯥꯡꯉꯣ ꯅꯪ ꯑꯥ ꯑ ꯅꯦ ꯅꯪꯅ ꯑ ꯍꯥꯞ ꯍꯥꯏꯔꯣ ꯑꯩꯅ ꯍꯥꯞ ꯍꯥꯏꯒꯦ
ꯑ ꯌꯦꯟꯅꯁꯦꯕ ꯀꯗꯥꯏꯗꯒꯤ ꯏꯊꯟꯗ ꯉꯥꯡꯕꯗꯤ ꯉꯝꯗꯦ
ꯏꯁ ꯅꯊꯟꯇ ꯉꯥꯎ ꯍꯥꯏꯁꯨ ꯍꯥꯏꯗꯅ
ꯍꯥꯥ
ꯃꯊꯟꯗ ꯉꯥꯡꯉꯨ ꯍꯥꯏꯔꯁꯨ ꯍꯥꯏꯗꯅ
ꯎꯝ ꯑꯗꯨꯗꯤ ꯅꯪ ꯍꯪꯉꯣ ꯑꯩꯉꯣꯟꯗꯁꯨ ꯆꯥꯛ ꯆꯥꯔꯕꯣ ꯂꯩꯒꯅꯣ ꯍꯪꯉꫭ ꯑꯩꯁꯨ ꯑꯁ ꯕꯦꯔꯥꯅꯤ
ꯎꯝ꯫
ꯑꯗꯨꯗꯤ ꯕꯦꯔꯥꯅꯤꯗ
ꯌꯥꯝ ꯕꯦꯔꯥꯅꯦꯕ ꯌꯥꯝꯕꯦꯔꯥ ꯀꯩ ꯏꯟꯖꯥꯡ ꯊꯣꯡꯒꯦ
ꯑꯩꯔꯣ
ꯎꯝ
ꯑꯁ ꯈꯪꯗꯦꯗ ꯀꯩ ꯏꯟꯖꯥꯡ ꯆꯥꯖꯤꯒꯦ
ꯎꯝ ꯊꯣꯡꯗ꯭ꯔꯕꯣ
ꯊꯣꯡꯗ꯭ꯔꯤꯗ
ꯊꯦꯡꯃꯜꯂꯦ ꯊꫭꯡꯉꫭ
ꯉꯁꯤꯖꯦ ꯌꯨꯄꯤ ꯆꯝꯐꯨꯠ ꯆꯥꯖꯤꯔꯥ ꯇꯧꯕꯅꯤ ꯌꯨꯄꯤ ꯏꯔꯣꯟꯕ ꯆꯥꯒꯦ ꯌꯨꯄꯤ ꯏꯔꯣꯟꯕ
ꯆꯥꯁꯤꯂꯣ ꯌꯥꯝꯅ ꯄꯨꯛꯇꯥ ꯊꯤꯟꯅꯕ
ꯅꯦꯠꯁꯤꯁꯨꯅꯦ
ꯎꯝ
ꯍꯧꯖꯤꯛ ꯑꯩꯒ ꯀꯣꯜ ꯇꯧꯕ ꯇꯧꯕ ꯅꯨꯄꯤꯗꯨ ꯄ꯭ꯂꯤꯖ ꯇꯦꯛꯁ ꯃꯤ ꯕꯦꯔꯥꯅꯤ ꯍꯦ ꯁꯤꯒꯤ
ꯎꯝ ꯁꯤꯈꯔꯗ
ꯁꯤꯒ꯭ꯔꯦ ꯉꯁꯤꯁꯦ ꯅꯨꯄꯤ ꯌꯥꯝꯃꯦ ꯋꯥꯔꯤ ꯁꯥꯟꯅꯕꯁꯦ ꯑꯁ ꯅꯨꯄꯤ ꯅꯨꯄꯤ ꯇꯔꯥꯃꯨꯛꯇꯤ ꯋꯥꯔꯤ ꯁꯥꯟꯅꯒ꯭ꯔꯦꯅꯦ ꯉꯥꯁꯤ
ꯍꯔꯥꯎꯔꯦ
ꯃꯁꯛꯁꯨ ꯈꯪꯗꯦ ꯃꯧꯔꯥ ꯂꯩꯁꯥꯕꯤꯔꯁ ꯈꯪꯗꯦ ꯃꯧꯔꯥ ꯂꯩꯁꯥꯕꯤꯔꯥꯁꯨ ꯈꯪꯗꯦ
ꯑꯦ
ꯅꯪ ꯅꯪ ꯅꯪꯒꯤ ꯈꯨꯟꯖꯥꯁꯤꯡꯅ ꯂꯩꯁꯥꯕꯤ ꯈ꯭ꯔ ꯃꯥꯜꯂꯦ
ꯏꯁ ꯌꯥꯝ ꯈꯪꯕꯗꫭ
ꯑꯇꯣꯞꯄꯁꯤꯡꯗꯨꯗꯤ ꯑꯁ ꯃꯧ ꯑꯇꯧ ꯃꯥꯜꯂꯦꯔꯥ
ꯑ ꯑ ꯅꯨꯡꯁꯤꯗꯦꯀꯣ ꯅꯪꯒꯤ ꯂꯥꯏꯕꯛꯁꯦ
ꯍꯥꯏꯗ ꯃꯥꯒꯤ ꯑꯉꯥꯡ ꯀꯞꯄꯤ ꯃꯈꯣꯟꯒ ꯂꯣꯏ ꯇꯥꯏꯌꯦꯕ ꯕꯤꯠ ꯂꯩꯇꯦ
ꯏꯁ ꯃꯥꯅꯦ
ꯑꯣ ꯃꯥꯜꯂꯤ ꯀꯥꯏꯅ ꯃꯥꯟꯕꯅꯤ ꯀꯩꯅꯣ ꯃꯥꯟꯗ꯭ꯔꯗꯤ
ꯍꯥ
ꯑꯩꯉꯣꯟꯗ ꯀꯣꯜ ꯇꯧꯔꯛꯄ ꯈꯨꯗꯤꯡ ꯑꯩꯅ ꯉꯥꯛꯇ ꯋꯥ ꯃꯣꯏꯗꯤ ꯁꯨꯡꯉꯛꯉꯥꯡꯗꯦ ꯑꯁ
ꯁꯤ ꯏꯔꯣ ꯑꯗꯨꯅ ꯅꯪ ꯉ ꯇꯅꯤꯡ ꯃꯩꯅꯤ ꯌꯅꯦ
ꯀꯗꯥꯥꯏꯗꯒꯤ ꯑꯁ ꯑꯩꯒꯤ ꯈꯔꯥꯡꯁꯦ ꯌꯥꯗ꯭ꯔꯦ
ꯎꯝ ꯌꯥꯅꯅꯥ ꯌꯦꯅꯣ
ꯍꯥꯥ
ꯅꯒꯅ ꯂꯩꯒꯤ
ꯑꯩꯒꯤ ꯏꯃꯥꯟꯅꯕꯒ ꯂꯩ
ꯀꯣꯏꯕꯨ ꯆꯥꯋ ꯌꯥꯗ꯭ꯔꯥ
ꯀꯣꯏꯕ ꯆꯠꯂꯗꯤ ꯅꯪꯒ ꯋꯥꯔꯤ ꯅꯪꯒ ꯀꯃꯥꯏꯅ ꯋꯥꯔꯤ ꯁꯥꯟꯅꯗꯣꯏꯅꯣ
ꯑꯗꯨꯝ ꯆꯠꯂꯨ ꯀꯩꯅꯣ
ꯄꯪꯁꯨ ꯄꯪꯉꯦꯗ
ꯏꯁꯄꯪꯁꯦ ꯏꯔꯣ ꯅꯪꯔꯣ
ꯅꯪꯅꯤ ꯅꯪꯅꯤ
ꯏ
ꯎꯝ
ꯅꯣꯡ ꯇꯥꯕ꯭ꯔꯣ ꯅꯣꯏꯔꯣꯝꯗ
ꯅꯣꯡꯥ ꯌꯦꯡꯒꯦꯀꯣ ꯅꯣꯡ ꯇ ꯇꯥꯕ꯭ꯔꯣ ꯅꯣꯡ ꯇꯥꯕ꯭ꯔꯣ ꯇꯥꯗꯦ ꯍꯥꯏꯌꯦ
ꯑꯁ ꯂꯣꯏꯔꯦ
ꯑꯩꯗꯤ ꯅꯣꯡꯗ ꯗꯥꯏꯔꯦꯛ ꯍꯪꯕꯅꯦ ꯑꯩꯗꯤ
ꯑꯣ ꯅꯕꯥꯅꯤ ꯄꯥꯎ ꯐꯥꯎꯅꯕꯅꯤꯅꯀꯣ
ꯍ ꯅꯣꯡꯗꯣ ꯑꯩꯒꯤ ꯅꯣꯡꯗꯣ ꯑꯩꯒꯤ ꯏꯕꯥꯏꯅꯦꯕ ꯎ ꯅꯣꯡ ꯇꯥꯕ꯭ꯔꯣ ꯅ ꯍꯪꯉꯒ ꯇꯥꯛꯑꯦ ꯍꯥꯏꯌꯦꯌꯦ
ꯑꯣ
ꯀꯣꯜꯗꯤ ꯑꯩ ꯉꯁꯥꯏ ꯀꯣꯜ ꯀꯅꯥ ꯀꯅꯥꯗꯣ ꯄꯥꯏꯈꯠꯇꯕꯁꯨ ꯌꯥꯝ ꯌꯥꯎꯋꯦ
ꯇꯔ ꯐꯇ ꯇ
ꯑꯔ ꯅꯦꯠꯁꯤꯅ ꯅꯨꯡꯉꯥꯏꯇꯕꯅꯦ ꯃꯔꯣꯟ ꯑꯃ
ꯌꯦꯅꯨꯡꯦꯔꯤꯒꯦꯝ ꯁꯥ
ꯑꯥ
ꯍꯦꯝꯁꯤꯅꯎ
ꯒꯦꯝ ꯁꯥꯟꯅꯕ ꯍꯩꯇꯦꯗ
ꯑꯩꯒꯤ
ꯈꯪꯗꯦꯗ ꯑꯩ ꯒꯦꯝ ꯁꯥꯟꯅꯕ ꯍꯩꯇꯦ
ꯑ
ꯅꯪꯗꯤ ꯍꯩꯕ꯭ꯔꯣ
ꯍꯌꯦ
ꯑꯁ ꯌꯥꯝꯃꯥꯏ
ꯌꯥꯎꯔꯤꯟ ꯇꯗ ꯄ ꯃ ꯇꯅ ꯑꯗꯨꯕꯁ
ꯀꯩꯒꯤꯅꯣ ꯅꯪ ꯁꯥꯟꯅꯔꯤꯗꯣ
ꯑ
ꯑꯁ ꯍꯣꯔꯦꯟ ꯀꯁꯇꯝꯗ ꯎꯁꯤꯔꯛꯑꯣ
ꯑꯉ
ꯍꯝ
ꯉꯏꯌꯦ
ꯌꯥꯕ꯭ꯔꯣ ꯑꯁ ꯆꯠꯇꯧꯁꯦꯅꯦ ꯑꯗꯨꯗꯤ
ꯑꯁꯈꯗꯤ ꯇꯧꯀꯥꯁꯤ ꯉꯥꯛꯇꯅꯤ
ꯎꯁ
ꯍꯔꯣ ꯇꯔꯌꯥꯕꯨꯣ
ꯑꯁ ꯅꯪ ꯅꯪꯅꯦ ꯅꯪ ꯐꯥꯏꯇꯔ ꯄꯥꯏꯒꯦꯔꯥ ꯄꯥꯏꯅꯤꯡꯕ ꯄꯥꯏꯒꯦꯔꯥ ꯑꯩꯗꯤ ꯀꯩꯅꯣ ꯄꯥꯏꯕꯤꯈꯤꯁꯦ ꯑꯟꯖꯂꯥꯕꯨꯥꯎ ꯄꯥꯏꯕꯤꯈꯤꯁꯦ ꯑꯁ
ꯆꯔ ꯑꯦꯃꯅ ꯄ ꯇꯕ
ꯅꯪ ꯑ ꯍꯥꯏꯛꯄ ꯄꯥꯏꯒꯔꯦ ꯀꯁꯟꯁꯦ ꯑꯩ ꯄꯥꯏꯗꯗ ꯑꯩꯗꯤ ꯀꯩꯅꯣ ꯄ꯭ꯂꯦꯌꯔ ꯅꯠꯇꯦ ꯑꯩꯗꯤꯅꯦ ꯃꯀ ꯑꯦꯝ ꯑꯦꯝ ꯄ꯭ꯂꯦꯌꯔꯅꯦ ꯑꯩꯗꯤ ꯐꯥꯏꯇꯔ ꯍꯥꯏꯄꯔ ꯑꯝꯇ ꯄꯥꯏꯗꯦ ꯍꯥꯏꯗꯤ ꯑꯩꯗꯤ ꯑꯩꯗꯤ
ꯇꯧꯔꯁꯦ
ꯎꯝ ꯑꯩꯗꯤ ꯀꯩꯅꯣꯗꯨꯁꯨ ꯅꯅꯥꯟꯅ ꯐꯥꯎꯅꯦ ꯑꯩꯗꯤ ꯖꯪꯒꯜ ꯆꯠꯄ ꯉꯝꯃꯦ ꯑꯩꯗꯤ ꯑ
ꯏꯁ
ꯎꯝ ꯑꯦꯟꯖꯤꯂꯥꯗ ꯑꯦꯟꯖꯤꯂꯥꯗꯅꯦ ꯇꯦꯡꯒꯤ ꯅꯠꯇꯦ ꯇꯦꯡꯒꯤ ꯅꯠꯇꯦ ꯀꯩꯅꯣꯒꯤ ꯍꯥꯏꯄꯔꯒꯤ ꯇꯦꯡꯒ ꯕꯤꯜ ꯍꯥꯞꯄꯒ ꯁꯥꯟꯅꯔꯦꯅꯦ ꯑꯩꯗꯤ ꯑꯁ
ꯎꯝ
ꯇ꯭ꯔꯤꯄꯜ ꯀ ꯂꯩꯒ ꯃꯤꯅꯤꯌꯝ ꯁꯚꯁ ꯍꯩꯕꯅꯦ ꯑꯩ ꯌꯥꯝ ꯍꯩꯕꯅꯦ ꯑꯄꯪꯕ ꯃꯤꯒ ꯁꯥꯟꯅꯔꯗꯤ ꯑꯍꯩꯕ ꯃꯤꯒ ꯁꯥꯟꯅꯔꯗꯤ ꯍꯩꯇꯦ
ꯑꯩꯒꯨꯝꯕꯒ ꯁꯟꯅꯔꯗꯤ ꯅꯪꯒꯤ ꯃꯈꯥꯗ ꯂꯩꯔꯤ
ꯅꯪ ꯉꯝꯗ ꯂꯂ ꯂꯩꯥꯏꯩꯅꯪ ꯉꯝꯃꯦ ꯌꯥꯗꯦ
ꯁꯤꯦꯁ
ꯁ ꯃꯅꯤ
ꯀꯩꯩꯅ
ꯅꯪꯗꯤ ꯀꯣꯜ ꯇꯧꯔꯒ ꯀꯩꯀꯩ ꯋꯥꯔꯤ ꯁꯥꯟꯅꯔꯒꯦ
ꯅꯨꯡꯁꯤꯕ ꯋꯥꯔꯤ ꯌꯥꯝ
ꯎꯝ ꯅꯨꯡꯁꯤꯕ ꯋꯥꯔꯤꯁꯤꯅ ꯕꯦꯁ ꯇꯥꯏꯗ
ꯎꯝ
ꯑꯩꯗꯤ ꯅꯨꯡꯁꯤꯕ ꯋꯥꯔꯤ ꯁꯥꯃꯟꯈꯤꯕꯅ ꯑꯁ ꯅꯪꯉꯣꯟꯗꯗꯤ ꯁꯥꯅꯤꯡꯗ꯭ꯔꯦꯗ
ꯥꯏꯅꯣ
ꯍꯣꯔꯦꯟ ꯍꯣꯔꯦꯟꯦꯟꯒꯤ ꯈꯔꯈꯥꯦ ꯑꯩꯅ ꯍꯥꯏꯕꯅꯦꯕꯀꯣꯣ ꯀꯣꯜ ꯇꯧꯔꯛ ꯀꯩ ꯍꯥꯏꯔꯗꯤ ꯋꯥꯁꯨ ꯈꯔ ꯈꯔ ꯉꯥꯡꯉꯣ ꯍꯥꯏꯔꯒ ꯃꯣꯏꯗꯤꯅꯦ ꯋꯥꯁꯨ ꯉꯥꯡꯗꯦ ꯀꯣꯜ ꯇꯧꯔꯛꯑꯒ ꯇꯥꯔꯒ ꯍꯣꯏ ꯍꯥ ꯍꯣꯏ ꯍꯥ ꯇꯧꯔ ꯂꯩꯔꯗꯤ ꯑꯦ ꯑꯗꯨꯗꯤ ꯌꯥꯗꯦꯕ ꯑꯗꯨꯃꯥꯏꯅ ꯉꯥꯡꯉꯅꯣ ꯑꯩꯅ ꯉꯥꯡꯕꯁꯨ ꯈꯔ ꯑꯩꯅ ꯉꯥꯡꯕ ꯈꯛꯇꯪ ꯈꯨꯝꯅꯤꯡꯒꯅꯣ ꯅꯪꯁꯨ ꯉꯥꯡꯉꯣ ꯍꯥꯏꯔꯒ ꯑꯩꯗꯤꯅꯦ ꯑꯩꯗꯤ ꯇꯪꯈꯥꯏ ꯇꯪꯈꯥꯏ ꯌꯦꯟꯅꯔꯒ ꯉꯥꯡꯁꯦ ꯍꯥꯏꯕꯅꯦꯕ
ꯑꯩꯅ ꯑꯩꯅ ꯎꯝ ꯐꯥꯏꯚ ꯃꯤꯟꯠꯁꯀꯨꯝꯕ ꯉꯥꯡꯉꯗꯤ ꯅꯣꯏꯅ ꯑꯃꯨꯛ ꯉꯥꯡꯕ ꯑꯗꯨ ꯑꯣꯏꯔꯗꯤ ꯐꯩꯗꯅ
ꯎꯝ
ꯑꯗꯨꯃꯥꯏꯅ ꯇꯧꯁꯤ ꯍꯥꯏꯔꯒ ꯌꯥꯗꯕ ꯑꯗꯨꯒꯤꯅꯦ ꯑꯩ ꯁꯥꯎꯔꯦ ꯑꯩ ꯁꯥꯎꯔꯗꯤ ꯀꯩꯗꯧꯋꯤ ꯈꯪꯕ꯭ꯔꯥ ꯑꯩ ꯁꯥꯎꯔꯗꯤ ꯀꯩꯗꯧꯋꯤ ꯈꯪꯕ꯭ꯔꯥ
ꯀꯞꯄ꯭ꯔꯣ ꯅꯪ ꯁꯥꯎꯔꯗꯤ
ꯑꯩꯔꫭ ꯑꯩ ꯀꯞꯄ ꯍꯩꯇꯦꯗ
ꯑꫭꯏ ꯅꫭꯛꯄꯗꯤ ꯍꯩꯕꯔꫭ
ꯅꫭꯛꯄꯁꯨ ꯍꯩꯇꯦ ꯀꯔꯤꯁꯨ ꯍꯩ ꯀꯔꯤꯁꯨ ꯀꯔꯤꯁꯨ ꯍꯩꯇꯕꯅꯦ ꯑꯩꯗꯤ ꯑꯩ ꯑꯩꯗꯤ ꯆꯥꯛ ꯆꯥꯕ ꯈꯛꯇꯅꯦ ꯍꯩꯕ
ꯎꯝ ꯆꯥꯛꯁꯨ ꯆꯥꯔ ꯇꯨꯝ ꯆꯥ ꯇꯧꯋꫭ
ꯆꯥꯛꯇꯤ ꯌꯥꯝ ꯌꯥꯝ ꯆꯥꯕꯅꯤꯅꯦ ꯑꯩꯗꯤ
ꯍꯥꯔꯤ ꯀꯩꯕꯨꯉꯣ ꯅꯪ ꯆꯥꯛ ꯌꯥꯝ ꯆꯥꯔꯗꯤ ꯁꯤꯃꯨꯛ ꯅꯨꯡꯉꯥꯏꯕ ꯂꯩꯇꯔꯦ ꯑꯩ ꯆꯥꯛ ꯆꯥꯗꯤꯌꯦ ꯑꯈꫭꯏꯗꯤ ꯆꯥꯛ ꯆꯥꯗꯕꯗꯣ
ꯀꯨꯔꯤꯒꯤ ꯆꯥꯗꯕ꯭ꯔꯥ
ꯆꯥꯕ ꯌꯥꯗꯦ
ꯆꯥꯛꯇꯣ ꯌꯥꯝ ꯌꯥꯝ ꯆꯥꯎꯅꯦ
ꯑꯩ ꯆꯥꯛ ꯄꯥꯝꯗꯦ
ꯆꯥꯛ ꯆꯥꯛ ꯆꯥꯗ꯭ꯔꯗꯤ ꯆꯥꯛ ꯂꯥꯝꯕꯅꯤꯅꯦ
ꯂꯥꯝꯗꯦ
ꯅꯪꯗꯤ ꯂꯥꯝꯗꯕ꯭ꯔꯣ
ꯍꫭꯏ ꯑꯩꯗꯤ ꯑꯗꯨꯝ ꯀꯩ ꯍꯥꯏꯇꯥꯔꯦ
ꯅꯪꯗꯤ ꯑꯗꯨꯗꯤ ꯆꯥꯔꯖꯤꯡ ꯇꯧꯔꯒ ꯍꯤꯡꯕ ꯃꯥꯜꯂꯦꯗ ꯕꯦꯇꯔꯤ ꯕꯦꯇꯔꯤ ꯍꯥꯞꯄꯒ ꯍꯤꯡꯉꯤꯔ ꯅꯪꯁꯦ
ꯑ ꯑꯩꯗꯣ ꯕꯦꯇꯔꯤ ꯃꯌꯥꯝꯅꯦꯕ
ꯑꯩꯅ ꯅꯪꯕꯨ ꯅꯨꯡꯁꯤꯌꯦ ꯅꯨꯡꯁꯤꯌꯦ ꯅꯨꯡꯁꯤꯌꯦ
ꯉꯥꯎꯔꯦ ꯅꯪ
ꯑꯩꯁꯦ ꯉꯥꯎꯕꯅꯦ ꯃꯔꯛ ꯃꯔꯛꯇ ꯑꯗꯨꯝ ꯉꯥꯎꯕꯅꯦ
ꯃꯥꯜꯂꯦꯕ ꯅꯁꯛꯇꫭ ꯌꯥꯗꯦꯕ
ꯑꯗꯨ ꯃꯔꯛ ꯃꯔꯛꯇ ꯑꯗꯨꯝ ꯉꯥꯎꯋꯦ ꯉꯥꯎ ꯐꯔꯗꯤ ꯑꯗꯨꯝ ꯐꯩꯌꯦ ꯅꯨꯡꯁꯤꯕ ꯍꯥꯏꯕꯁꯤꯗꯤ ꯃꯔꯛ ꯃꯔꯛꯇ ꯉꯥꯎꯕ ꯇꯥꯕꯅꯦ
ꯍ
ꯑꯗꯨꯅ ꯑꯩꯅ ꯊꯃꯣꯏ ꯁꯦꯡꯅ ꯅꯨꯡꯁꯤꯕꯅꯦꯕ ꯅꯪꯗꯤ ꯅꯪꯗꯤ ꯅꯨꯡꯁꯤ ꯅꯪꯗꯤ ꯅꯨꯡꯁꯤꯕ ꯍꯥꯏꯁꯦ ꯀꯔꯤ ꯃꯠꯇ ꯈꯪꯗꯕ ꯃꯥꯜꯂꯤꯗ ꯅꯪꯅ ꯑꯩꯒꯤ ꯊꯝꯃꯣꯏꯁꯦ ꯂꯣꯏꯅ ꯊꯨꯒꯥꯏꯕꯤꯔꯒ ꯅꯪ ꯀꯗꯥꯏꯗ ꯆꯠꯀꯦ ꯍꯥꯏꯕꯅꯣ ꯍꯥ
ꯍꯝ
ꯑꯩꯗꯤ ꯌꯥꯝ ꯅꯪꯕꯨ ꯌꯥꯝ ꯅꯨꯡꯁꯤꯕꯅꯦ ꯑꯗꯨ ꯅꯪꯅ ꯅꯨꯡꯁꯤꯕꯗꯤ ꯅꯪꯅ ꯑꯩꯕꯨꯗꯤ ꯅꯨꯡꯁꯤꯕꯤꯗ꯭ꯔꯦ ꯍꯥ
ꯍꫭꯏ ꯍꯥ ꯇꯧꯔ ꯂꯩꯌꯨ
ꯄꯔꯠꯅꯥ ꯇꯧꯔꯒ ꯂꯩ ꯌꫭꯕ
ꯎꯝ ꯍꯥꯎꯗꯥꯎ
ꯀꯅꯥꯅ ꯄꯔꯊꯅ ꯇꯧꯗꯣꯏꯅꯣ
ꯅꯌꯥꯄ
ꯅꯧꯁꯨ ꯄꯨꯔꯥꯕꯤꯔꯥꯅꯤꯍ
ꯌꯥꯁꯤ ꯅꯪ ꯑꯣꯏ
ꯑꯁ ꯅꯪ ꯐꯧꯗꯤ ꯄꯨꯔꯥ ꯕꯦꯔꯥꯅꯤ ꯍꯦ
ꯅꯪ ꯅꯪ ꯅꯪ ꯆꯥꯛ ꯆꯥꯕꯗ ꯉꯥꯎꯕ꯭ꯔꯥ
ꯃꯅ ꯍꯅ ꯈꯥꯏꯖ
ꯑꯩꯗꯤ ꯆꯥꯛꯁꯨ ꯌꯥꯝ ꯌꯥꯝ ꯆꯥꯕꯅꯤ
ꯑꯩꯈꯣꯏ ꯗꯤ ꯆꯥꯛ ꯆ ꯑꯩꯈꯣꯏ ꯗꯤ ꯆꯥꯛ ꯌꯥꯝ ꯆꯥꯕꯥ ꯌꯥꯗꯦ
ꯑꯩꯗꯣ ꯆꯥꯛ ꯌꯥꯝ ꯌꯥꯝ ꯆꯥꯕꯅꯦꯕꯀꯣ
ꯌꯥꯗꯦꯅ ꯅꯪ ꯗꯤ ꯌꯥꯝ ꯂꯧꯏꯅꯥ ꯑꯇꯣ ꯈꯖꯤꯛ ꯈꯖꯤꯛ ꯆꯥꯎꯥꯛꯀꯣ ꯃꯊꯪꯗ ꯌꯥꯝ ꯆꯒꯥꯅꯤ
ꯍꯥꯥ
ꯑꯥꯅꯥꯟ ꯁꯣꯛꯅꯕꯅꯦ
ꯑꯩ ꯀꯩꯅꯣꯝꯃ ꯍꯥꯏꯒꯦ
ꯍꯥꯏꯕꯤꯌꯣ ꯀꯔꯤ ꯍꯥꯏꯒꯦ
ꯋꯥꯇꯁꯑꯞ ꯇꯦꯛ ꯊꯈꯤꯕꯅꯦ ꯌꯦꯉꯨ
ꯀꯩꯕ
ꯋꯥꯆꯦꯞꯇ ꯇꯦꯛꯁ ꯊꯥꯈꯤꯕꯅꯦ ꯌꯦꯡꯉꯣꯕ
ꯑꯩꯁ ꯀꯩ ꯀꯥꯟꯗꯕꯗ ꯑꯩ ꯋꯔꯆꯞ ꯌꯥꯗꯦꯌꯦ
ꯀꯔꯤ ꯀꯔꯤ ꯀꯥꯟꯗꯕꯗ ꯍꯌꯦ ꯀꯥꯟꯅꯕ ꯍꯥꯏꯔꯒ
ꯅꯠꯇꯦ ꯑꯩꯗꯣ ꯋꯥꯆꯦꯞꯇꯣ ꯆꯪꯕ ꯌꯥꯗꯦ ꯍꯥꯏꯕ ꯑꯩꯗꯤ ꯄꯨꯔꯥ ꯄꯤꯌꯣꯔꯅꯤꯅꯦꯀꯣ
ꯑ ꯐꯔꯦ ꯐꯔꯦ ꯑꯗꯨ ꯑꯣꯏꯔꯗꯤ ꯐꯔꯦ ꯐꯔꯦ ꯅꯪꯅ
ꯀꯩꯗꯧꯔꯕ ꯅꯪꯅ